ꯑ ꯑ
ꯎꯝ ꯆꯠꯆꯔꯕꯣ ꯆꯥꯗ꯭ꯔꯤꯌꯦ
ꯄꯔꯤꯆꯥꯥ ꯎꯝ ꯑꯩꯈꯣꯏ ꯁꯤ ꯆꯤꯛꯀꯟ ꯆꯥꯏ ꯅꯣꯏꯗꯤ ꯀꯔꯤ ꯆꯥꯗꯣꯏꯅꯣ
ꯑꯩꯈꯣꯏ ꯁꯤ ꯗꯥꯜ ꯆꯥꯔꯒꯦ ꯑꯩꯈꯣꯏꯗꯤ
ꯌꯥꯝ ꯍꯥꯎꯅꯤꯗꯥꯥꯎꯁꯨꯣ
ꯎꯝ ꯉꯁꯤꯁꯤ ꯑꯌꯥꯝꯕ ꯆꯤꯛꯀꯟ ꯆꯥꯟꯅꯔ ꯃꯥꯜꯂꯦ
ꯍꯁꯤ ꯁꯗꯦꯅꯦ ꯋꯥ
ꯎꯝ
ꯑꯗꯨꯒꯤ ꯉꯁꯤꯁꯤ ꯃꯤ ꯑꯩ ꯑꯃ ꯆꯤꯛꯀꯟ ꯆꯥꯔꯦ
ꯑꯣ ꯍꯣꯏ ꯍꯣꯏ ꯍꯁ ꯀꯔꯤ ꯀꯔꯤ ꯇꯧꯔꯤꯒꯦ ꯅꯨꯡꯗꯤ
ꯑ ꯆꯂꯦꯗ ꯑꯗꯨꯝ ꯂꯩꯕꯅꯦ ꯀꯩꯁꯨꯗꯦ ꯅꯣꯏꯗꯤ ꯇꯨꯝꯅꯤꯡꯈ꯭ꯔꯕ꯭ꯔꯥ ꯅꯪ ꯑ
ꯍꯥꯏ ꯅꯠꯇꯦꯗ
ꯅꯠꯇ꯭ꯔꯒ ꯆꯥꯛ ꯂꯥꯝꯃꯕꯒꯤꯔ
ꯑꯗꯨꯁꯨ ꯌꯥꯏ
ꯑꯨꯝ
ꯀꯔꯤ ꯀꯔꯤ ꯍꯣꯠꯅꯔꯤꯒꯦꯕ ꯑꯩꯅ ꯍꯪꯕꯁꯣꯔꯦ ꯉꯁꯥꯏꯗꯣ
ꯀꯩꯔꯤ ꯍꯥꯏꯕ ꯑꯣ ꯑꯩꯈꯣꯏ ꯂꯥꯏꯔꯤꯛ ꯇꯝ ꯑꯩꯈꯣꯏꯗꯤ
ꯑꯣ ꯑꯗꯨꯗꯤ ꯀꯩꯅꯣ ꯒ꯭ꯔꯦꯖꯨꯌꯦꯁꯟ ꯂꯣ
ꯅꯠꯇꯦ ꯀ ꯐꯁꯤ ꯑꯥ ꯑꯗꯨꯝ ꯇ꯭ꯔꯦꯅꯤꯡꯒꯨꯝꯕ ꯆꯠꯄꯅꯦꯗ
ꯑꯣ ꯑꯣ ꯑꯣ ꯀ꯭ꯔꯤꯒꯤ ꯀ꯭ꯔꯤꯒꯤꯇ ꯇ꯭ꯔꯦꯅꯤꯡꯅꯣ
ꯅꯔꯁꯤꯡ
ꯍꯥ
ꯅꯔꯁꯤꯡ
ꯑꯣ
ꯅꯔꯁꯤꯒꯤ
ꯁꯅꯔ ꯁꯣꯏꯔꯒꯁꯤꯅꯤꯅꯦ
ꯀꯥꯏꯗ ꯑꯣꯏꯔꯒꯦ ꯑꯅꯕ ꯃꯤ ꯁꯦꯕꯥ ꯇꯧꯔꯒꯦ
ꯑꯗꯨꯅꯕ
ꯍꯣꯏ ꯑꯥ
ꯅꯪꯒꯤ ꯃꯅꯤꯡꯗ ꯀꯅꯥꯔꯣ ꯂꯥꯏ ꯑꯃ ꯅꯪꯒꯤ ꯃꯅꯤꯡꯗ ꯂꯥꯏ ꯑꯃ ꯂꯩꯕ ꯃꯥꯜꯂꯦ
ꯂꯥꯏ ꯃꯆꯥ ꯑꯃ ꯂꯩꯌꯦ
ꯍꯁ
ꯑꯥ
ꯍꯌ ꯀꯔꯤ ꯇꯧꯕ꯭ꯔꯣ ꯉꯁꯤ ꯅꯨꯡꯊꯤꯟ ꯆꯨꯞꯄ
ꯉꯁꯤꯔꯥ ꯌꯨꯝ ꯁꯦꯡꯏ ꯪꯉꯦ ꯐꯤ ꯁꯨꯑꯦ ꯑꯗꯨꯒ ꯑꯗꯨꯝ ꯂꯩꯕꯗ
ꯑꯆꯥ
ꯎꯝ
ꯀꯣꯏꯕꯗꯤ ꯆꯠꯇꯦ
ꯎꯝ ꯀꯣꯕꯗꯤ ꯆꯠꯇꯦ
ꯎꯝ ꯀꯩꯅꯣ ꯀꯗꯥꯏꯗꯔꯣ ꯀꯗꯥꯏꯗ ꯂꯩꯕ꯭ꯔꯣ
ꯁꯅꯦꯛ ꯑꯥ ꯃꯄꯥꯟꯗ
ꯅꯣꯏꯒꯤ ꯂꯥꯏꯁꯤꯗꯤ ꯌꯥꯔꯦ ꯌꯥꯔꯦ ꯅꯪꯒꯤ ꯂꯥꯏꯁꯤ ꯐꯖꯅ ꯌꯥꯏ
ꯌꯥꯝ ꯌꯥꯝ ꯅꯨꯡꯉꯥꯏꯕꯅꯦ ꯑꯩꯒꯤ ꯂꯥꯏ ꯃꯆꯥꯁꯦ
ꯎꯝ ꯌꯥꯏ ꯌꯥꯏ
ꯎꯝ
ꯍꯌꯦꯡꯗꯤ ꯑꯗꯨꯗꯤ ꯀ꯭ꯂꯥꯁ ꯆꯠꯀꯦꯔꯣ
ꯆꯠꯀꯅꯤ ꯍꯣꯏ
ꯎꯝ
ꯎꯝ ꯅꯣꯏꯗꯤ ꯀꯔꯤ ꯇꯧꯒꯦꯔꯥ ꯍꯌꯦꯡ ꯀꯔꯤ ꯍꯥꯏꯔꯥ
ꯋꯥꯠꯁꯑꯞ ꯃꯦꯁꯦꯖꯦ ꯑꯣꯏꯉꯣ
ꯇꯔꯦꯕ
ꯋꯥꯠꯁꯑꯞ ꯃꯦꯁꯦꯖ ꯍꯌꯦꯣ ꯋꯥꯠꯁꯑꯞꯀꯤ ꯃꯦꯁꯦꯖ
ꯃꯁꯤ
ꯇꯄ ꯇꯄ ꯇꯄ
ꯀꯔꯤ ꯍꯥꯏꯕ
ꯇꯥꯕ꯭ꯔꯣꯕ
ꯑꯣ ꯇꯥꯏ ꯇꯥꯏ
ꯑꯆꯥ ꯍꯗꯤ ꯀꯥꯏ ꯆꯛꯅꯤ ꯇꯨꯗ
ꯍ ꯀꯨꯠꯇꯔꯀꯅꯦ
ꯎꯝ
ꯅꯗꯤ ꯀꯔꯤꯗꯧ ꯀꯔꯑꯌꯦ
ꯑꯩꯗꯤ ꯀꯔꯤ ꯇꯧꯅꯤ ꯑꯗꯨꯝ ꯀꯥꯗ ꯂꯩꯕ ꯇꯥꯔꯦꯅ ꯊꯕꯛ ꯂꯩꯇꯕꯅꯤꯅ
ꯑꯣ ꯃꯁꯤꯗꯤ ꯀꯔꯤ ꯀꯔꯤ ꯗꯔꯕꯥꯔ ꯅꯣꯏꯗꯤ
ꯑꯦ ꯑꯩ ꯑꯗꯨꯝ ꯂꯩꯗ ꯌꯨꯝꯗ ꯀꯔꯤ ꯇꯧꯅꯦ
ꯉꯁꯨ
ꯍꯣꯏ
ꯆꯔꯠꯁꯨ ꯆꯠꯠꯇꯦ
ꯆꯔꯆ ꯆꯠꯇꯤ ꯆꯠꯅꯤꯡꯅꯤ ꯑꯗꯨ ꯏꯃꯥꯟꯅꯕ ꯈꯣꯏꯁꯨ ꯂꯩꯇ꯭ꯔꯕꯈꯣꯏ ꯌꯨꯝ ꯂꯣꯏ ꯆꯠꯅꯈ꯭ꯔꯕ ꯑꯗꯨ ꯑꯩ ꯏꯊꯟꯗ ꯆꯠꯄꯁꯨ ꯂꯥꯞꯄꯦꯕ ꯆꯔꯁꯇꯣ ꯑꯩꯗꯒꯤ
ꯑ
ꯒꯤ ꯂꯩꯐꯝꯗꯨꯒꯤ
ꯑꯣ
ꯆꯠꯇꯤ ꯌꯥꯝ ꯆꯠꯅꯤꯡꯅꯦ ꯍꯣꯏ
ꯆꯔꯆꯔꯥ
ꯍꯣꯏ ꯆꯠꯁꯤ ꯌꯥꯝ ꯆꯠꯠꯇꯤ ꯆꯠꯅꯤꯡꯕꯅꯦ ꯑꯗꯨꯕꯨ ꯎꯄꯥꯏ ꯂꯩꯇ꯭ꯔꯦ
ꯑꯥ
ꯎꯝ ꯌ ꯌꯗ ꯀ
ꯑꯥ
ꯌꯨꯝꯗ ꯏꯁꯩ ꯑꯃꯥ ꯁꯛꯑꯦ ꯕꯥꯏꯕꯜ ꯈꯔ ꯄꯥꯔꯦ ꯑꯗꯨꯒ ꯄ꯭ꯔꯊꯅꯥ ꯇꯧꯔꯦ
ꯑꯥ ꯗꯤꯗꯤ ꯁꯨꯈ꯭ꯔꯦ
ꯂꯣꯏꯔꯦ ꯑꯗꯨꯒ
ꯑꯆꯥ ꯍꯁ ꯎꯝ
ꯑ ꯆꯟꯅ ꯑ ꯀꯩꯅꯣ ꯀꯨꯨꯝꯗ ꯂ ꯂꯩꯕ꯭ꯔ ꯑꯣꯍꯁ ꯀꯨꯨꯝꯗ ꯂ ꯆꯂꯅꯁꯤ ꯣ
ꯍꯥꯥ
ꯀꯣꯁꯇꯕ ꯀꯨꯝꯗ ꯂꯩꯕꯖꯂꯣ
ꯎꯝ
ꯎꯝ ꯃꯤ ꯀꯌꯥꯃꯨꯛꯇꯤ ꯂꯩꯕ꯭ꯔꯣ
ꯆꯃ ꯁꯨꯗꯦꯗ
ꯍꯥ
ꯆꯥꯃꯉ ꯁꯨꯗꯦ
ꯑꯝ ꯆꯀ꯭ꯔ ꯆꯥ ꯃꯥ ꯁꯗꯤ ꯑ ꯑꯗꯨꯗꯤ ꯌꯥꯃꯦ ꯅꯗꯧꯔꯁꯣ
ꯎꯝ ꯌꯃꯗꯤ ꯌꯥꯃꯦ
ꯎꯝ ꯀꯩꯅꯣꯃꯛꯇꯔꯣ ꯅꯔꯁꯤꯡ ꯉꯛꯇꯔꯣ ꯂꯣꯏꯅ
ꯍꯣꯏꯂꯣꯏ ꯑꯗꯨꯃ
ꯎꯝ ꯃꯅꯨꯡꯣꯏꯥꯏꯗ
ꯋꯥꯞꯁꯨ ꯍꯥꯏ ꯅꯨꯡꯉꯥꯏꯕꯁꯨ ꯅꯨꯡꯉꯥꯏ
ꯎꯝ
ꯎꯝ
ꯑꯣꯣꯏ ꯍꯣꯏ
ꯍꯣꯔꯦꯟ ꯀꯔꯤ ꯇꯧꯒꯦ ꯑꯩꯈꯣꯏꯔ ꯎꯝ ꯌꯦꯡ ꯋꯥꯗ ꯌꯦꯡꯗꯦꯗ
ꯎꯝ ꯌꯦ ꯍꯣꯏ ꯍꯣꯏ ꯍꯒ ꯌꯥ
ꯑꯣ ꯅꯨꯡꯉꯥꯏꯕ꯭ꯔꯥ
ꯍꯣꯏ ꯑꯗꯨꯝ ꯀꯔꯤꯝꯕ ꯅꯨꯡꯉꯥꯏꯇꯥꯔꯣꯏꯅꯣ
ꯉꯁꯤꯁꯨ ꯌꯦꯡꯉꯤꯔꯥ
ꯍꯣꯏ ꯍꯧꯖꯤꯛꯇꯤ ꯈꯔ ꯃꯔꯨ ꯑꯣꯏꯣꯏꯕ ꯃꯇꯝꯗꯣ ꯌꯥꯎꯔꯛꯈ꯭ꯔꯕꯅꯤꯅꯦ ꯌꯦꯡꯕ ꯇꯥꯔꯦꯅꯦ
ꯎꯝ ꯌꯦꯡꯉꯣ ꯌꯦꯉꯣ ꯅꯪꯁꯦ ꯌꯥꯝ ꯋꯥꯈ꯭ꯔꯕ ꯃꯥꯜꯂꯦ ꯀꯣ
ꯀꯥꯗ ꯂꯩꯕꯁꯨ ꯌꯥꯝ ꯋꯥꯔꯦ
ꯅꯒꯤ ꯃꯥꯜꯂꯦ ꯅꯪ ꯌꯥꯝ ꯅꯪ ꯌꯥꯝ ꯋꯥꯈ꯭ꯔꯕ ꯃꯥꯜꯂꯦ
ꯎꯝ ꯀꯣꯏꯕꯗ ꯆꯦꯌꯔꯁꯨ ꯃꯔ꯭ꯔꯨꯞꯁꯤꯡꯁꯨ ꯂꯩꯇꯦ
ꯕꯤꯔꯅꯦ
ꯍꯥ
ꯕꯦꯔ ꯀꯥ ꯈꯗꯤ ꯇꯪꯒꯤꯁꯨ
ꯃꯥꯏꯅꯥ
ꯅꯪꯃꯃꯤꯠꯂꯇꯕꯅꯠꯇ꯭ꯔꯣ
ꯍꯣꯏ ꯍꯣꯏ
ꯑꯣ ꯑꯗꯨꯗꯤ ꯑꯗꯨꯒꯤ ꯕꯦꯔꯥ ꯀꯥꯔꯦ ꯍꯥꯏꯕꯅꯤꯗ
ꯎꯝ ꯑꯗꯨꯗ ꯀꯣꯏꯕꯁꯨ ꯃꯐꯝꯁꯦ ꯀꯣꯏꯕ ꯂꯣꯏꯈ꯭ꯔꯕꯅꯤꯅ ꯆꯠꯁꯨ ꯆꯠꯅꯤꯡꯗꯕ ꯃꯄꯥꯟ ꯊꯣꯛꯅꯤꯡꯗꯕ
ꯎꯝ
ꯀꯗꯥꯏ ꯀꯗꯥꯏꯗ ꯂꯩꯕ꯭ꯔꯣ ꯕꯦꯂꯤꯗ ꯂꯩꯕ꯭ꯔꯣ ꯅꯣꯏꯁꯦ
ꯍꯣꯏ ꯁꯤꯇꯤꯗꯥꯛ
ꯍꯥ
ꯁꯤꯇꯤꯗ
ꯁꯤꯇꯤꯗ ꯀꯣ
ꯁꯤꯇꯤꯗ
ꯀꯗꯥꯏ ꯋꯥꯏꯗꯤ ꯂꯩꯕ꯭ꯔꯣ
ꯁꯀꯤ ꯁ ꯑꯗ ꯃꯤ ꯍꯗꯕ ꯖꯒꯥꯗ
ꯂꯣꯏꯔꯦꯗ
ꯃꯤ ꯂꯩꯕ ꯃꯤ ꯂꯩꯕ ꯉꯝꯗꯕ ꯖꯒꯥ ꯂꯩ ꯑꯜꯂꯤ ꯃꯆꯥ ꯃꯗ
ꯑꯗꯨꯗꯤ ꯑꯥꯏꯂꯦꯟ ꯃꯆꯥꯗ ꯂꯣꯏꯅ ꯅꯔꯁꯤꯡ ꯂꯣꯏꯅ ꯀꯩꯅꯣ ꯇꯧꯔꯤꯕ ꯑꯣꯏꯔꯦ
ꯎꯝ
ꯃꯁꯤꯡꯁꯤꯡ ꯂꯣꯏꯅ ꯇꯝꯂꯤꯕ ꯑꯣꯏꯔꯦ ꯎꯝ
ꯍ ꯍ ꯐꯔꯦ ꯐꯔꯦ ꯆꯥꯛ ꯌꯦꯟꯁꯥꯡꯒꯨꯝꯗꯤ ꯊꯣꯡꯗꯦ ꯍꯥꯏꯕ꯭ꯔꯣ ꯅꯔꯁꯤꯡ ꯉꯛꯇ ꯅꯠꯇꯕꯤꯗ
ꯑꯁ ꯑꯜꯇ꯭ꯔꯥꯄ꯭ꯔꯣ ꯃꯦꯛꯁꯅꯦ ꯍꯥꯏꯇ꯭ꯔꯗꯤ
ꯄꯦ
ꯌꯥꯝ ꯍꯥꯏꯥꯏꯕꯅꯦꯗ
ꯅꯪꯒꯤ ꯈ꯭ꯋꯥꯏꯗꯒꯤ ꯊꯣꯡꯕ ꯅꯨꯡꯉꯥꯏꯕꯗꯤ ꯀ꯭ꯔꯤꯔꯣ ꯍꯩꯕ
ꯑꯩꯔꯥ ꯑꯩꯗꯤ ꯂꯣꯏ ꯊꯣꯡꯕ ꯉꯝꯃꯦ
ꯎꯝ ꯑꯗꯨꯕꯨ ꯑꯄꯥꯥꯝꯕ ꯃꯥꯗꯤ ꯂꯩꯔꯕꯝꯅꯤꯅ ꯑꯁ ꯑꯁꯤ ꯊꯣꯡꯕꯗ ꯅꯨꯡꯉꯥꯏꯌꯦ ꯍꯥꯏꯕ
ꯑꯣ ꯆꯤꯛꯟꯒꯨꯝꯃ ꯊꯣꯡꯕ ꯊꯅꯅꯨꯡ
ꯑꯆꯥ ꯑꯗꯨ ꯀꯔꯤ ꯀ꯭ꯔꯤ ꯍꯥꯞꯆꯤꯟꯕꯣ ꯀꯔꯝꯃꯥꯏ ꯀꯔꯝꯃꯥꯏꯅ ꯇꯔꯣ ꯋꯥꯔꯤ ꯈꯔ ꯂꯤꯔꯧꯗꯅ
ꯍꯥꯏꯦꯗꯤ ꯅꯪꯁꯨ ꯀꯣꯛ ꯉꯥꯎꯔꯅꯤ ꯑꯁ ꯑꯩ ꯍꯥꯏꯐꯝ ꯊꯣꯛꯇ꯭ꯔꯦꯗ ꯍꯧꯖꯤꯛꯁꯦ ꯊꯣꯡꯕꯁꯨꯏ ꯊꯣꯡꯗꯕꯁꯨ ꯌꯥꯝ ꯀꯨꯏꯈ꯭ꯔꯕꯅꯤꯅ ꯈꯪꯁꯨ ꯈꯪꯗ꯭ꯔꯦ ꯅꯪꯒꯤ ꯊꯣꯝꯕ ꯍꯥꯏꯕ꯭ꯔꯥ ꯑꯣ ꯍꯣꯏꯗꯕꯤ ꯊꯣꯡꯕ ꯍꯥꯏꯕ꯭ꯔꯥ ꯅꯠꯇ꯭ꯔꯒ ꯊꯣꯡ ꯍꯥꯏꯗ꯭ꯔꯤꯕ꯭ꯔꯥ
ꯅꯪꯗꯒꯤ ꯍꯩꯗꯤ ꯍꯩꯔꯝꯅꯤ ꯈꯔ
ꯎ ꯅꯨꯄꯥꯅ ꯍꯦꯟꯅ ꯍꯥꯏꯕ꯭ꯔꯥ
ꯍꯗ ꯍꯗ
ꯎꯝ ꯃꯦꯒꯤꯒꯨꯝꯕꯁꯦ ꯊꯣꯡꯕ ꯍꯩꯕ꯭ꯔꯥꯅꯦ
ꯍꯥ
ꯃꯤꯒꯨꯝꯕꯗꯤ ꯊꯨꯡꯕ ꯍꯩꯕ꯭ꯔꯥꯅꯦ
ꯑꯁ ꯑꯗꯨꯗꯤ ꯃꯤꯠ ꯎꯁꯤꯜꯂꯒ ꯑꯗꯨꯝ ꯊꯣꯡꯕ ꯉꯝꯃꯦꯗ
ꯑꯣ ꯅ ꯍꯥꯏꯔꯦ ꯅꯪ ꯑꯗꯨꯗꯤ ꯃꯤꯠꯇꯨꯁꯤꯠꯂꯒꯗꯪꯕ ꯍꯥꯏꯔꯗꯤ ꯑꯩꯈꯣꯏꯗꯤꯀꯣ ꯃꯦꯒꯤꯒꯨꯝꯕꯗꯤ ꯗꯤ ꯇꯨꯝꯃ꯭ꯔꯒ ꯃ ꯐꯉꯣꯟꯗꯒꯤꯁꯨ ꯊꯣꯡꯕ ꯍꯥꯏꯅꯤ ꯑ ꯌꯥꯝ ꯍꯥꯏꯕꯗꯤ ꯐꯃꯨꯡꯗ ꯍꯤꯞꯂꯒꯀꯣ ꯃꯥꯡꯁꯨꯨꯝ ꯃꯥꯡꯂꯒ ꯇꯦꯕꯜꯗ ꯄꯨꯔꯛꯑꯒ ꯕꯣꯏꯂꯔ ꯃꯌꯥꯝꯗ ꯄꯨꯔꯒ ꯊꯣꯡꯕꯁꯨ ꯌꯥꯝ ꯍꯥꯏꯕꯅꯦ
ꯑꯆꯥ ꯎꯝ ꯌꯥꯏ ꯌꯥꯏꯁ ꯑꯗꯨꯝ ꯑꯍꯟꯍ ꯑꯍꯥꯟꯕ ꯇꯥꯕꯅꯦ ꯑꯗꯨꯅ ꯑꯃꯨꯛꯀ
ꯎꯝ ꯅꯪꯉꯣꯟꯗ ꯍꯦꯅ ꯍꯥꯏꯈ꯭ꯔꯦꯀꯣ ꯑꯗꯨꯗꯤ
ꯑꯗꯨꯗꯤ ꯑꯩ ꯌꯥꯔꯒꯦ
ꯑꯥ ꯍꯣꯏ ꯇꯨꯝꯃꯁꯨ ꯅꯉꯣꯟꯗꯒꯤ ꯍꯦꯟꯅ ꯍꯥꯏꯌꯦ ꯑꯩꯈꯣꯏꯗꯤ
ꯍꯦꯍꯥ ꯍꯥ
ꯑꯗꯨꯃꯁꯨ ꯌꯥꯝ ꯍꯥꯏꯕꯅꯤ ꯀꯔꯤ
ꯀꯩꯅꯣ ꯍꯤꯗꯥꯛ ꯀꯥꯞꯅꯤꯡꯉꯥꯏꯗ ꯁꯣꯏꯔꯦ ꯅꯣꯏ ꯅꯁꯥꯅ ꯀꯥꯞꯈ꯭ꯔꯕ ꯆꯠꯂꯣ ꯑꯗꯨꯗ ꯑꯗꯨꯒ ꯇꯨꯝꯊꯣꯛꯈ꯭ꯔꯕ ꯎꯝ
ꯣꯟꯅ ꯐꯖꯅ ꯇꯧꯕꯅꯦ ꯑꯩꯈꯣꯏꯁꯨ
ꯎꯝ
ꯑꯗꯨꯒꯨꯝꯕꯗꯗꯤ ꯃꯤꯁꯇꯦꯛ ꯊꯣꯛꯇꯦ
ꯀ ꯀꯣ ꯑꯩ ꯀ ꯀꯣ ꯏꯗ ꯀ
ꯀꯔꯤꯒꯤ ꯀꯕ꯭ꯔꯥ ꯅꯨꯄꯥ ꯑꯣꯏꯔꯒ ꯀꯔꯤꯒꯤ ꯀꯕ꯭ꯔꯥ
ꯑꯦ ꯀ ꯀꯅꯦ ꯍ ꯊꯥꯛ
ꯑꯩꯗꯤ ꯅꯨꯄꯥ ꯀꯤꯗꯕ꯭ꯔꯅ ꯈꯜꯂꯒ
ꯌꯦꯗ ꯏꯟꯖꯦꯛꯁꯟꯗꯦ ꯇꯂꯦꯗ
ꯇꯥꯟꯕꯤꯒꯅꯨ
ꯍꯣꯏ ꯀꯞꯇ꯭ꯔꯤꯉꯩꯗꯤ ꯀꯤꯗ ꯑꯗꯨ ꯀꯞꯂꯤ ꯃꯇꯝꯗꯤ ꯀꯥꯏꯗꯦꯗ ꯑꯗꯨꯕꯨ ꯀꯤꯗꯦꯗ ꯀꯄꯔꯤꯗ ꯑꯣ ꯀꯞꯇ꯭ꯔꯤꯉꯩꯗ ꯋꯥꯈꯜ ꯑꯃ ꯐꯥꯎꯔꯛꯄꯀꯣ
ꯎꯝ
ꯄꯁꯦ ꯇꯧꯦ
ꯑꯣ ꯑꯉꯥꯡꯒꯨꯝꯅ ꯀꯥꯄ꯭ꯔꯥ
ꯍꯁ ꯅꯪꯁꯨꯣꯏ ꯑꯗꯨꯗꯤ ꯀꯞꯇꯗ ꯅꯪꯁꯨ
ꯑꯣ ꯀꯛꯇꯕ꯭ꯔꯥ ꯀꯤꯕꯗꯤ ꯀꯤꯕ
ꯏꯕꯗꯤ ꯀꯕ
ꯎꯝ ꯑꯣ ꯎꯝ
ꯏꯃꯥꯅ ꯀꯄꯤꯕ ꯏ ꯍꯦ ꯇꯥꯛ ꯇꯨꯀꯣ ꯏꯃ ꯑꯁꯣ ꯅ ꯍꯣꯏ ꯀꯨꯝꯅꯦ
ꯑꯥ ꯑ ꯈꯪꯉꯦ ꯈꯪꯉꯦ
ꯑꯝ
ꯅꯪꯗꯤ ꯀꯔꯤꯒꯨꯝꯕ ꯔ ꯑꯗꯨꯗꯤ
ꯑꯥ
ꯅꯪꯗꯤ ꯈꯔꯤ ꯇ ꯏꯕ꯭ꯔꯥ ꯑꯗꯨꯗꯤꯦ
ꯇ꯭ꯔꯥꯏꯞ ꯍꯥꯏꯕ꯭ꯔ ꯇ꯭ꯔꯥꯏꯞ ꯍꯥꯏꯕ꯭ꯔꯣ ꯇ꯭ꯔꯥꯏꯞ ꯍꯥꯏꯕ꯭ꯔꯣ
ꯇꯥꯏꯞ
ꯑꯣ ꯑꯣ ꯀ꯭ꯔꯤ ꯇꯥꯏꯞ ꯂꯥꯏꯕ ꯗꯦ